ꯑ
ꯍꯂꯣ
ꯑ
ꯍꯜꯂꯣ ꯑ ꯇꯥꯏꯌꯦ ꯇꯥꯏꯌꯦ ꯇꯥꯏꯌꯦ
ꯑꯣ ꯀꯩꯗꯧꯔꯤꯅꯣ
ꯑꯩꯗꯤ ꯅꯣꯠ ꯏꯕ ꯂꯣꯏꯕꯗ ꯉꯥꯏꯔꯦ ꯑꯗꯨꯒꯤ ꯐꯃꯨꯡꯗ ꯆꯪꯉꯒ ꯐꯣꯟ ꯁꯨꯝ ꯄꯥꯏꯔꯝꯕ ꯅꯪꯗꯤ ꯀꯩꯗꯧꯔꯤꯅꯣ
ꯑꯩꯅ ꯑꯩꯁꯨ ꯏꯕ꯭ꯔꯃꯣꯅꯦ
ꯇꯨꯝꯝꯗꯣꯏꯔ
ꯍꯣꯏ ꯇꯨꯝꯝꯗꯣꯅꯦ
ꯑꯣ ꯅꯪꯗꯤ ꯕꯣꯜ ꯌꯦꯡꯗꯕ꯭ꯔꯥ
ꯉꯁꯤꯗꯤ ꯌꯦꯡꯉꯔꯣꯏ ꯍ ꯉꯔꯥꯡꯗꯤ ꯌꯦꯡꯉꯦ
ꯃꯁꯤꯗꯤ ꯃꯤꯁ ꯂꯩ ꯍꯥꯏꯕ ꯅꯠꯇ꯭ꯔꯣ
ꯍꯣꯏ ꯂꯩꯌꯦ ꯄꯨꯡ ꯕꯥꯔꯣ ꯃꯈꯥꯏꯗ
ꯑꯣ ꯌꯦꯡꯔꯣꯏ ꯉꯁꯤꯗꯤ
ꯍꯣꯏ ꯑꯩ ꯉꯁꯤꯗꯤ ꯌꯦꯡꯉꯔꯣꯏ
ꯎꯝ ꯀꯔꯤ ꯃꯊꯦꯜ ꯆꯥꯔꯦ
ꯗꯤ ꯎꯠꯁꯣꯏ ꯆꯥꯏ
ꯅꯪꯅ ꯊꯣꯡꯕ꯭ꯔꯥ
ꯍꯣꯏ ꯑꯩꯅ ꯊꯣꯡꯕꯅꯦ ꯅꯪꯗꯤ ꯀꯩ ꯃꯊꯦꯜ ꯆꯔꯕꯣ
ꯗꯤ ꯍꯋꯥꯏ ꯆꯥꯏ ꯍꯋꯥꯏ ꯊꯣꯡꯉꯦ ꯑꯗꯨꯒꯤ ꯍꯧꯖꯤꯛꯁꯤ ꯅꯪꯗꯤ ꯐꯣꯟ ꯌꯦꯡꯉꯒ ꯂꯩꯔꯝꯃꯤꯔꯣ
ꯍꯣꯏ
ꯎꯝ ꯑꯩꯁꯨ ꯍꯧꯖꯤꯛꯇꯣ ꯅꯣꯠꯁ ꯏꯕꯗ ꯂꯣꯏꯕꯗ ꯉꯥꯏꯔꯤ ꯑꯗꯨꯒꯤ ꯐꯣꯟ ꯌꯦꯡꯒꯦꯅ ꯎꯕ
ꯎꯝ
ꯑꯗꯨꯒꯤꯅꯦ
ꯀ꯭ꯂꯥꯁ ꯀꯌꯥ ꯀꯥꯔꯕꯣ
ꯑꯩꯗꯤ ꯍꯧꯖꯤꯛꯇꯤ ꯀꯣꯂꯦꯖ ꯀꯥꯔꯦ ꯍꯟꯗꯛꯅ ꯂꯥꯁ ꯏꯌꯥꯔꯅꯦ
ꯎꯝ
ꯅꯪꯗꯤꯀꯣꯂꯦꯖ ꯂꯣꯏꯈ꯭ꯔꯕ
ꯑꯩ ꯀꯣꯂꯦꯖ ꯀꯥꯗꯦ
ꯑꯣ ꯎꯝ ꯇꯝꯃꯝꯃꯗꯤ ꯂꯣꯏꯔꯅꯤ
ꯇꯝꯔꯝꯗꯤ ꯂꯣꯏꯔ ꯂꯣꯏꯔꯝꯈꯤꯔꯣꯏꯗ
ꯋꯥꯠꯂꯤ ꯕꯔ꯭
ꯎꯝ
ꯑꯣ ꯑꯩꯈꯣꯏꯗꯒꯤ ꯑꯃꯨꯛ ꯖꯨꯅꯤꯌꯔꯥ
ꯈꯪꯗꯦ ꯅꯪ ꯆꯍꯤ ꯀꯥꯏ ꯁꯨꯔꯕꯣ
ꯑꯩꯗꯤ ꯆꯍꯤꯗꯤ ꯍꯟꯗꯛꯇꯤ ꯇꯣꯏꯟꯇꯤ ꯇꯨꯗꯤ ꯁꯨꯈ꯭ꯔꯦ ꯇꯣꯏꯟꯇꯤ ꯊ꯭ꯔꯤꯅꯦ ꯑꯗꯣ ꯇꯣꯏꯟꯇꯤ ꯊ꯭ꯔꯤꯁꯨꯨ ꯐꯥꯗꯔ꯭ꯤ
ꯑꯣ ꯑꯩꯗꯤ
ꯅꯪꯅ ꯇꯣꯏꯟꯇꯤ
ꯇꯣꯏꯟꯇꯤꯋꯥꯟ ꯔꯟꯅꯤꯡ
ꯀꯩꯒꯤ ꯅꯪ ꯀꯣꯂꯦꯖ ꯃꯈꯥ ꯇꯝꯃꯔꯣꯏ
ꯍꯣꯏ ꯇꯟꯈꯔ꯭ꯦ ꯇꯟꯈ꯭ꯔꯕꯒꯤ
ꯑꯣ ꯀꯥꯏꯗꯦꯗ ꯅꯪꯒꯤ ꯑꯄꯥꯝꯕ ꯑꯃꯗ ꯆꯠꯄꯁꯨ ꯀꯩꯁꯨ ꯀꯥꯏꯗꯦ ꯀꯣꯂꯦꯖ ꯇꯝꯃ ꯇꯝꯕꯁꯨ ꯍꯣꯏ ꯐꯩꯌꯦ ꯑꯗꯨꯕꯨ ꯌꯥꯝꯅ ꯃꯈꯥ ꯇꯥꯅ ꯆꯠꯊꯒꯦ ꯍꯥꯏꯔꯗꯤꯀꯣ ꯌꯥꯏ ꯅꯠꯇ꯭ꯔꯗꯤ ꯑꯇꯣꯞꯄ ꯆꯠꯂꯁꯨ ꯀꯩꯁꯨ ꯀꯥꯏꯗꯦ ꯍꯧꯖꯤꯛꯀꯥꯟꯗꯤ ꯑꯇꯣꯞ ꯑꯇꯣꯞꯄ ꯌꯥꯝ ꯇꯧꯅꯔꯦꯕ ꯑꯩꯒꯤ ꯏꯃꯥꯟꯅꯕꯤꯁꯨ ꯑꯇꯣꯞ ꯑꯇꯣꯞꯄ ꯇꯧꯋꯦ
ꯎꯝ
ꯀꯣꯂꯦꯖꯁꯨ ꯑꯥ ꯍꯣꯏ ꯀꯨꯃꯥ ꯀꯣꯂꯦꯖꯁꯨ ꯀꯥꯕꯗꯤ ꯀꯥꯏ ꯑꯗꯨꯕꯨ ꯑꯇꯣꯞꯄ ꯊꯕꯛꯁꯨ ꯇꯧꯕ ꯍꯥꯏꯕ ꯇꯥꯔꯦ ꯑꯗꯨꯗꯨ ꯑꯗꯨꯅ ꯍꯦꯟꯅ ꯃꯉꯣꯟꯗ ꯐꯩꯌꯦꯕ
ꯏꯃꯥꯟꯅꯕꯤ ꯑꯈꯣꯏ ꯊꯕꯛ ꯇꯧꯃꯤꯟꯅꯕꯅ ꯅꯨꯄꯤꯁꯨ ꯑꯗꯨꯃꯥꯏꯅ ꯇꯧꯋꯦ ꯑꯦꯛꯖꯥꯝ ꯈꯛꯇ ꯊꯥꯔꯒꯀꯣ
ꯑꯥ
ꯇꯧꯔꯝꯃꯤꯕ ꯅꯨꯄꯤ ꯃꯣꯏ ꯍꯜꯂꯛꯑꯦ ꯑꯩꯈꯣꯏ ꯊꯕꯛ ꯇꯧꯃꯤꯟꯅꯕ ꯑꯩꯖꯨ ꯍꯔ ꯑꯦꯛ ꯖꯥꯝ ꯊꯥꯕ ꯆꯠꯔꯅꯤ
ꯑ ꯑꯦꯛꯖꯥꯝ ꯊꯥꯕ ꯑꯥ ꯍꯣꯏ ꯍꯣꯏ ꯃꯥꯏ ꯃꯁꯥꯏ ꯊꯕꯛ ꯑꯣꯏꯅ ꯇꯧꯔꯒ ꯂꯩꯕ ꯑꯇꯣꯞꯄ
ꯎꯝ ꯀ꯭ꯂꯥꯁꯁꯨ ꯆꯠꯇꯦ ꯑꯦꯛꯖꯥꯝ ꯈꯇ ꯊꯥꯕ
ꯎꯝ ꯑꯗꯣ ꯍꯧꯖꯤꯛꯇꯤ ꯑꯃꯨꯛ ꯀꯩꯅꯣ ꯇꯧꯗ꯭ꯔꯦ ꯑꯥ ꯁꯦꯟꯇꯔ ꯀꯩꯀꯥ ꯄꯤꯈ꯭ꯔꯦꯗꯅ ꯍꯧꯖꯤꯛꯇꯤ
ꯎꯝ
ꯍꯧꯖꯤꯛꯅ ꯑꯃꯨꯛ ꯈꯔ ꯂꯨꯔꯦ ꯍꯥꯟꯅꯅ ꯈꯔ ꯂꯥꯏꯔꯝꯃꯦ ꯍꯧꯖꯤꯛꯇꯤ ꯁꯦꯟꯇꯔ ꯄꯤꯔꯒ ꯆꯪꯉꯒ ꯑꯦꯗꯃꯤꯠ ꯀꯥꯔꯗ ꯆꯦꯛ ꯇꯧꯕ ꯈꯣꯠꯄ ꯑꯗꯨꯒꯨꯝꯕ ꯈꯔ ꯂꯩꯕꯒꯤꯁꯨ ꯈꯔꯗꯤ ꯂꯨꯕ ꯃꯥꯜꯂꯤ ꯂꯣꯏꯅꯃꯛꯇꯤ ꯅꯠꯇꯦꯗ ꯈꯔ ꯈꯛꯀꯤ ꯋꯥꯅꯦ
ꯎꯝ ꯆꯤꯡ ꯈꯔ ꯈꯛ ꯈꯔ ꯈꯛ ꯆꯤꯡ ꯇꯥꯕꯁꯤꯡ ꯑꯗꯨꯃꯥꯏ ꯇꯧꯗꯧ ꯃꯥꯜꯂꯦꯅꯦ
ꯑꯥ
ꯁꯤ ꯑꯦꯔꯤꯌꯥ ꯈꯇ ꯃꯥꯥꯜꯂꯦ
ꯍꯧꯖꯤꯛ ꯃꯇꯝꯁꯦ ꯍꯨꯃꯥꯡ ꯌꯥꯝ ꯁꯥꯎꯋꯦ ꯅꯣꯏꯗꯤ ꯅꯣꯡ ꯆꯨꯕ꯭ꯔꯥ
ꯍꯣꯏ ꯅꯣꯡꯆꯨꯗꯦ
ꯃꯁꯨꯨꯗꯦ ꯥ ꯆꯨꯔꯛꯑꯦ ꯑꯩꯈꯣꯏ ꯉꯁꯥꯏ ꯆꯨꯔꯝꯃꯦ ꯑꯗꯣ ꯍꯧꯖꯤꯛ ꯑꯃꯨꯛ ꯈꯔꯗꯤ ꯐꯔꯦ ꯑꯗꯣ ꯍꯨꯃꯥꯡ ꯑꯃꯨꯛ ꯁꯧꯒꯠꯂꯑꯦ ꯅꯣꯡ ꯆꯨꯔꯁꯨ ꯍꯨꯃꯥꯟ ꯁꯧꯔꯦ ꯍꯧꯖꯤꯛ ꯃꯇꯝꯗꯤ
ꯑꯪ ꯅꯨꯡꯁꯁꯨ ꯁꯅꯤ
ꯋꯦꯗꯔꯁꯦ ꯌꯥꯝꯅ ꯀꯩꯅꯣꯃ ꯇꯧꯋꯦꯕ
ꯎꯝ ꯐꯗꯔꯁꯦ ꯐꯠꯠꯇꯦ
ꯍꯧꯖꯤꯛ ꯃꯇꯝꯁꯦ ꯈꯔꯗꯤ ꯅꯣꯡꯒꯨꯝꯕ ꯆꯨ ꯈꯔꯗꯤ ꯏꯪꯕ ꯃꯇꯝꯒꯨꯝꯕ ꯂꯥꯛꯑꯦꯗꯅ
ꯑ
ꯍꯧꯖꯤꯛꯇꯤ ꯅꯣꯡ ꯆꯨꯔꯁꯨ ꯑꯌꯤꯡꯕ ꯃꯇꯝ ꯂꯥꯛꯇ꯭ꯔꯦ ꯍꯨꯃꯥꯡ ꯇ꯭ꯋꯦꯟꯇꯤ ꯐꯣꯔ ꯑꯋꯥꯔ ꯐꯦꯟ ꯑꯗꯨꯝ ꯊꯥꯈꯔ ꯂꯩꯅꯦ ꯑꯩꯈꯣꯏ ꯔꯨꯝꯗꯤ
ꯑ
ꯃꯤꯁꯨ ꯌꯥꯝꯕꯒꯤꯀꯣ ꯐꯦꯟ ꯍꯦꯟꯊꯥꯗ꯭ꯔꯗꯤ ꯂꯩꯕ ꯉꯝꯗꯦꯕ ꯀꯅꯥꯝꯇ
ꯌꯨꯝꯗ ꯂꯩꯕ꯭ꯔꯣ ꯀꯗꯥꯏ ꯂꯩꯕ꯭ꯔꯣ
ꯑ ꯑꯩꯗꯤ ꯍꯣꯁꯇꯦꯜꯗ ꯂꯩꯌꯦꯦ ꯌꯨꯝꯗ ꯂꯩꯇ꯭ꯔꯦ
ꯇꯗ ꯐꯣꯟ ꯄꯔ ꯍꯟꯕ꯭ꯔꯣ
ꯑꯥ ꯍꯣꯁꯇꯦꯜꯗꯝ ꯐ ꯑꯦꯂꯥꯎꯇꯤ ꯇꯧꯗꯦ ꯑꯗꯨꯁꯨ ꯑꯩꯈꯣꯏꯅ ꯁꯨꯝ ꯄꯥꯏꯕꯗꯣ ꯍꯧꯖꯤꯛ ꯃꯇꯝꯗꯤ ꯐꯣꯟ ꯄꯥꯏꯗ꯭ꯔꯗꯤ ꯀꯩꯅꯣꯝꯃ ꯌꯦꯡꯕ ꯈꯣꯠꯄꯁꯨ ꯌꯥꯝ ꯅꯨꯡꯉꯥꯏꯇꯦꯗꯅ
ꯎꯝ
ꯑꯗꯨꯒꯤ ꯄꯥꯏꯕꯅꯤꯗ ꯌꯥꯕꯗꯤ ꯌꯥꯗꯦ
ꯕꯥꯏ
ꯑꯥ ꯂꯣꯟꯅ ꯄꯥꯏ ꯑꯗꯣ ꯑꯩꯈꯣꯏꯅ ꯂꯥꯁ ꯌꯔ ꯑꯣꯏꯕꯒꯤ ꯈꯔ ꯂꯣꯟꯅꯕꯨꯗꯤ ꯄꯥꯏꯔꯁꯨ ꯈꯔꯗꯤ ꯐꯕ
ꯎꯝ
ꯅꯣꯏꯗꯤ ꯀꯣꯏꯕ ꯆꯠꯀꯗ꯭ꯔꯣ ꯌꯦꯡ ꯍꯌꯦꯡꯗꯤ ꯑꯣ ꯍꯣꯏ ꯁꯨꯇꯤ ꯄꯤꯗꯕ꯭ꯔꯥ
ꯑ
ꯎꯝ ꯍꯌꯦꯡꯗꯤ ꯀꯥꯡꯅꯦꯗꯅ
ꯍꯣꯏ ꯍꯦꯅꯤꯀ
ꯑꯗꯒꯤ ꯁꯨꯇꯤꯒꯨꯝꯕ ꯌꯥꯝ ꯃꯤ ꯀꯥꯡ ꯂꯥꯏ ꯈꯨꯔꯨꯝꯕꯒꯨꯝꯕꯗꯤ ꯆꯠꯍꯟꯅꯕꯒꯨꯝꯕ ꯂꯩꯕꯅꯤ
ꯍꯣꯏ ꯊꯕꯛꯁꯦ ꯃꯤꯅꯦꯦ
ꯊꯕꯛ ꯀꯗꯥꯏꯗ ꯇꯧꯕꯅꯣ
ꯑꯩꯗꯤ ꯎꯔꯤꯄꯣꯔꯠꯇ ꯇꯧꯋꯦ
ꯎꯔꯤꯄꯣꯛꯇꯤ ꯑꯩꯈꯣꯏꯗ ꯌꯥꯝ ꯅꯛꯑꯦꯅꯦ
ꯎꯝ
ꯑꯩꯈꯣꯏ ꯃꯌꯥꯗꯅꯦ ꯑꯩꯈꯣꯏ ꯏꯅꯦ ꯎꯝ ꯑꯩꯈꯣꯏ ꯏꯅꯦ ꯑꯃꯁꯨ ꯂꯩꯌꯦ ꯑꯗꯨ ꯎꯔꯤꯄꯣꯛꯇ
ꯎꯝ
ꯆꯦ ꯑꯃꯁꯨ ꯂꯩ ꯃꯌꯨꯝ ꯄꯥꯜꯂꯒ ꯂꯩ ꯑꯗꯨꯒ ꯑꯩꯈꯣꯏꯒꯁꯨ ꯃꯐꯝ ꯅꯛꯅꯕ
ꯑ
ꯅꯪꯁꯨ ꯌꯨꯝꯗ ꯂꯩꯇꯕ꯭ꯔꯥ
ꯌꯨꯝꯗ ꯂꯩꯇꯦ ꯑꯩ ꯍꯣꯏ ꯑꯩꯁꯨ ꯔꯦꯟꯗ ꯂꯩꯕꯅꯦ
ꯑꯣ ꯅꯃꯥꯟꯅꯕꯤꯁꯤꯡꯒ ꯂꯩꯃꯤꯟꯅꯕ꯭ꯔꯥ
ꯎꯝ ꯍꯥꯏ ꯈ ꯂꯩꯦ
ꯑꯣ ꯅꯨꯡꯉꯥꯏꯔꯝꯃꯣꯏꯅ ꯑꯗꯨꯗꯤ ꯅꯊꯟꯗꯗꯤ
ꯎ ꯅꯨꯡꯉꯥꯏꯕ ꯂꯩꯌꯦ ꯅꯨꯡꯉꯥꯏꯇꯕ ꯂꯩ ꯈꯪꯗ
ꯎꯝ
ꯅꯪ ꯀꯦꯒ꯭ꯔꯥ ꯃ ꯀꯣꯟꯁꯦ꯫
ꯌꯥꯝ ꯍꯧꯔꯥ
ꯑꯣ ꯑꯩꯅ ꯑꯁꯤꯒꯤ ꯀꯩꯅꯣ ꯏꯁꯤꯡ ꯃꯔꯛꯀꯤꯗ ꯂꯩꯕ ꯑꯗꯨꯗꯨꯒꯤꯅꯤꯅ ꯃꯣꯏꯅ ꯏꯁꯤꯡ ꯊꯥꯕꯒꯤ
ꯎꯝ
ꯈꯪꯗꯦꯗꯥ ꯫
ꯍꯣꯁꯇꯦꯜꯅ ꯂꯩꯔꯝꯗꯤ ꯅꯨꯡꯉꯥꯏꯕ꯭ꯔꯣ
ꯍꯣꯏ ꯍꯣꯁꯇꯦꯜꯗ ꯂꯩꯕꯁꯦ ꯑꯃꯨꯛꯁꯨ ꯃꯌꯥꯝ ꯄꯨꯟꯕꯒꯤꯗꯤ ꯅꯨꯡꯉꯥꯏꯕ ꯑꯗꯨꯗꯨꯒ ꯑꯃꯨꯛꯁꯨ ꯅꯨꯡꯉꯥꯏꯇꯕ ꯃꯇꯝꯁꯨ ꯂꯩ ꯅꯨꯡꯉꯥꯏꯕ ꯃꯇꯝꯁꯨ ꯂꯩ꯫ ꯉꯁꯤꯗꯤ ꯍꯣꯁꯇꯦꯜꯗ ꯂꯩꯕꯩ ꯑꯩꯈꯣꯏ ꯖꯨꯅꯤꯌꯔꯁꯤꯡꯗꯣ ꯈꯠꯅꯔꯛꯄꯗ ꯑꯃꯃꯨꯛꯁꯨ ꯈꯥꯃꯗꯣꯛꯅꯩ ꯫ ꯃꯄꯥꯟꯗ ꯊꯣꯛꯄꯅ ꯈꯔꯗꯤ ꯏꯪꯉꯦ ꯍꯥ ꯀꯩ ꯍꯥꯏꯕꯥ
ꯀꯩꯒꯤ ꯈꯅꯥꯝꯅꯣ
ꯑꯣ ꯃꯣꯏꯗꯣ ꯔꯨꯝꯃꯦꯠꯇ ꯂꯩꯃꯤꯟꯅꯕ ꯃꯤꯗꯣ ꯑꯇꯣꯞꯄ ꯃꯤ ꯑꯃ ꯆꯪꯉꯛꯄ ꯃꯣꯏꯒꯤ ꯃꯅꯥꯛꯇ
ꯎꯝ
ꯑꯗꯣ ꯆꯉꯛꯄꯗꯣ ꯑꯃꯅ ꯂꯥꯏꯔꯤꯛ ꯄꯥꯒꯦ ꯂꯥꯡꯒꯅꯣ ꯍꯥꯏꯕꯖꯥꯠꯅꯤꯗ ꯑꯗꯣ ꯂꯥꯡꯒꯅꯨ ꯍꯥꯏꯕꯗꯨꯒꯤ ꯔꯨꯝꯗ ꯄꯨꯟꯅ ꯂꯩꯃꯤꯟꯅꯕꯅꯤꯅ ꯑꯗꯨꯃꯥꯏꯅ ꯃꯩ ꯃꯨꯠꯄ ꯃꯇꯝ ꯑꯣꯏꯕꯒꯤ ꯑꯃꯗꯨꯅ ꯍꯥꯏꯌꯦꯅ ꯁꯥꯎꯔꯒ ꯉꯥꯡꯅꯕꯖꯥꯠꯅꯤ ꯑꯗꯨ ꯋꯥ ꯉꯥꯡꯅꯕ ꯃꯇꯝꯗ ꯀꯩꯅꯣ ꯇꯧꯕ ꯃꯣꯏ ꯃꯁꯦꯟꯗꯣ ꯈꯔ ꯈꯨꯠ ꯀꯩꯀꯥ ꯈꯔ ꯌꯥꯎꯅꯕ ꯃꯥꯜꯂꯦ꯫ ꯑꯗꯨꯗꯨꯒꯤ꯫ ꯃꯥꯎꯅꯦ ꯃꯣꯏꯁꯨ꯫ ꯑꯗꯨ ꯃꯣꯏ ꯑꯗꯨꯃꯥꯏꯅ ꯉꯥꯡꯅꯩꯌꯦ ꯑꯗꯨꯏ ꯖꯨꯅꯤꯌꯔꯅꯦ ꯑꯩꯈꯣꯏꯒꯤꯗꯤ ꯑꯩꯈꯣꯏꯅꯁꯨ ꯍꯥꯏ ꯈꯠꯅꯒꯅꯨ ꯈꯣꯠꯀꯅꯨ ꯍꯧꯖꯤꯛꯇꯤ ꯅꯣꯏꯁꯦ ꯑꯉꯥꯡ ꯌꯥꯝ ꯑꯣꯏꯔꯤ ꯂꯩꯃꯤꯟꯅꯗꯧꯕ ꯌꯥꯝ ꯋꯥꯠꯂꯤ ꯆꯍꯤꯗꯣ ꯍꯧꯖꯤꯛꯇꯇꯩ ꯈꯠꯅꯔꯗꯤ ꯍꯌꯦꯡꯋꯥꯏꯗꯤ ꯀꯃꯥꯏꯅ ꯅꯨꯡꯁꯤꯅꯅꯤ꯫ ꯈꯣꯠꯅꯤ ꯍꯥꯏꯔꯒ ꯉꯥꯡꯉꯒ ꯊꯥꯗꯣꯛꯈ꯭ꯔꯦ꯫ ꯃꯌꯥꯝ ꯂꯩꯃꯤꯟꯅꯕ ꯍꯥꯏꯕꯁꯤꯗꯤ ꯑꯁ ꯈꯠꯁꯨ ꯈꯠꯅꯩ ꯅꯨꯡꯁꯨ ꯅꯨꯡꯁꯤꯅꯦ꯫ ꯍꯧꯖꯤꯛꯇꯤ ꯍꯧꯖꯤꯛꯇꯤ ꯈꯠꯅꯔꯒ ꯂꯩꯗꯣꯏꯅꯦ ꯑꯍꯥꯟꯕꯗꯗꯤ ꯑꯩꯈꯣꯏꯁꯨ ꯐꯥꯔꯁ ꯏꯌꯥꯔ ꯂꯥꯛꯄ ꯃꯇꯝꯗꯗꯤ ꯑꯃꯒ ꯑꯃꯒ ꯈꯪꯅꯗꯕꯒꯤ ꯄꯡꯈꯠ ꯇ ꯈꯠꯅꯩꯑꯌꯦꯕ ꯈꯤꯇꯪ ꯁꯥꯎꯅꯔꯁꯨ ꯑꯗꯨꯅꯦ ꯃꯣꯏꯅ ꯍꯧꯖꯤꯛ
ꯅꯣꯏꯗꯤ ꯅꯣꯏ ꯋꯥꯔꯗꯦꯟ ꯂꯩꯇ꯭ꯔꯣ?
ꯑ ꯂꯩ ꯑꯣꯗꯦꯟ
ꯋꯔꯗꯦꯟꯗꯤ ꯈꯪꯗꯔꯣ?
ꯑ ꯑꯍꯥꯟꯕꯗꯤ ꯑꯩꯈꯣꯏꯗꯤ ꯑꯍꯥꯟꯕꯗꯗꯤ ꯁꯦꯅꯤꯌꯔꯗꯍꯥꯟꯅ ꯍꯥꯏꯒꯅꯤ ꯈ꯭ꯋꯥꯏ ꯁꯤꯦꯅꯤꯌꯔꯗꯣ ꯑꯗꯨ ꯁꯦꯅꯤꯌꯔ ꯍ ꯍꯥꯏꯔ ꯃꯇꯨꯡꯗ ꯁꯦꯅꯤꯌꯔꯅ ꯍꯥꯟꯅ ꯐꯖꯅ ꯂꯣꯏꯁꯤꯜꯂꯅꯤ ꯑꯗꯨ ꯂꯣꯏꯕ ꯃꯇꯨꯡꯗ ꯋꯥꯔꯗꯦꯟꯗ ꯍꯥꯏꯒꯅꯦꯕ ꯑꯗꯣ ꯑꯩꯈꯣꯏꯅ ꯂꯣꯏꯕ ꯃꯇꯝꯗ ꯋꯥꯔꯗꯦꯟꯗ ꯍꯥꯏꯔꯦ ꯋꯥꯔꯗ‌ꯦꯟꯅ ꯉꯥꯡꯉꯣ ꯍꯥꯏꯔꯦ ꯋꯔꯗꯦꯟꯗꯁꯨ ꯉꯥꯡꯉꯦ ꯉꯥꯡꯕ ꯂꯣꯏꯔꯒ ꯑꯩꯈꯣꯏꯗ ꯉꯥꯡꯉꯣ ꯌꯥꯔꯣꯏ ꯅꯣꯏ ꯈꯨꯉꯥꯡꯗꯣ ꯈꯔꯒ ꯉꯥꯡꯉꯨꯒꯣꯅ ꯍꯥꯏꯌꯦ ꯑꯩꯈꯣꯏꯅ ꯁꯦꯅꯤꯌꯔ ꯑꯣꯏꯕꯒꯤ ꯑꯃꯨꯛꯁꯨ ꯑꯣꯖꯥꯅꯁꯨ ꯑꯩꯈꯣꯏꯕꯨ ꯇꯧ ꯍꯥꯏꯕꯗꯣ ꯑꯗꯨꯃꯥꯏꯅ ꯇꯧꯋꯦ ꯑꯗꯨ ꯑꯩꯈꯣꯏ ꯃꯥꯅ ꯀꯞꯄꯦ